ꯍꯜꯂꯣ ꯇꯥꯕ꯭ꯔꯣ
ꯇꯥ ꯇꯥꯕꯔꯣ
ꯎꯝ ꯑꯩꯒꯤ ꯅꯦꯠꯋꯥꯔꯛ ꯌꯥꯗ꯭ꯔꯤꯔ ꯑꯃꯗꯤ ꯇꯧꯔꯤꯌꯦ ꯅꯦꯠꯋꯥꯔꯛ ꯏꯅꯨꯡ ꯅꯨꯡꯉꯥꯏꯇꯦ ꯉꯥꯡꯕꯁꯦ ꯇꯥ
ꯑꯣ ꯐꯣꯟ ꯇꯥꯔꯤꯌꯦ ꯇꯥꯔꯤꯌꯦ
ꯅꯣꯡ ꯅꯤꯅꯤꯁꯦ ꯅꯦꯠꯋꯥꯔꯛ ꯈꯔ ꯅꯨꯡꯉꯥꯏꯇꯦꯕ
ꯑꯩꯒꯤꯗꯤ ꯀꯩꯅꯣ ꯇꯧꯕ꯭ꯔꯣ ꯑꯩꯒꯤꯗꯤ ꯀꯩꯗꯧꯒꯦ
ꯀꯩꯁꯨ ꯇꯧꯗꯦ ꯉꯁꯤ ꯀꯂꯥꯁ ꯆꯠꯄ꯭ꯔꯣ
ꯆꯠꯂꯦ ꯉꯁꯤꯁꯦ ꯀ꯭ꯂꯥꯁ ꯆꯠꯂꯦ
ꯎꯝ ꯄꯦꯔꯠ ꯀꯌꯥ ꯇꯧꯔꯛꯀꯦ
ꯄꯦꯔꯠ ꯇꯔꯦꯠ ꯑꯣꯏꯔ ꯃꯥꯜꯂꯦ ꯑꯣꯐ ꯑꯃꯗꯩꯩ ꯍꯦꯟꯅ ꯂꯩꯇꯦ ꯑꯣꯐ ꯑꯃꯈꯛ ꯂꯩ
ꯑꯣ ꯑꯩꯁꯨ ꯉꯁꯤ ꯊꯕꯛ ꯌꯥꯝ ꯆꯠꯂꯦ ꯎꯝ ꯀꯩꯅꯣꯗ ꯄꯨꯡ ꯃꯥꯄꯜ ꯁ꯭ꯋꯥꯏꯗ ꯆꯠꯂꯦꯗꯅ ꯊꯣꯛꯑꯦ ꯑꯗꯨꯒ ꯑꯩꯁꯦ ꯍꯥꯏꯁꯦ ꯑꯌꯨꯛ ꯑꯩꯈꯣꯏꯗꯒꯤ ꯆꯠꯂꯦ ꯗꯣꯛꯇꯔꯗ ꯌꯦꯡꯉꯦ ꯑꯗꯨꯏ ꯃꯇꯨꯡꯗ ꯑꯩꯁꯦ ꯊꯥꯗꯣꯛ ꯈꯣꯗꯣꯛꯄ ꯇꯧꯔꯦ ꯑꯗꯩ ꯍꯜꯂꯛꯑꯦ ꯍꯜꯂꯛꯑꯒ
ꯎꯝ
ꯆꯠꯂꯦ ꯖꯤ ꯄꯤꯗ ꯑꯣꯖꯥ ꯎꯅꯔꯦ ꯄꯦꯄꯔ ꯅꯨꯡꯄꯔ ꯄꯤꯁꯜꯂꯦ ꯑꯗꯨ ꯂꯣꯏꯔꯒ ꯕꯖꯥꯔꯗ ꯑꯗꯨꯝ ꯆꯠꯂꯦ ꯄꯣꯠ ꯆꯩ ꯑꯃꯨꯛ ꯊꯤꯔꯨꯔꯦ ꯑꯗꯨ ꯂꯣꯏꯔꯒ ꯀꯩꯁꯥꯝꯄꯥꯠꯇ ꯑꯃꯨꯛ ꯄꯦꯄꯔ ꯆꯤꯡꯊꯣꯛꯄꯒꯤ ꯑꯉꯥꯡ ꯑꯃꯒꯤ ꯋꯥꯠꯂꯦꯅ ꯆꯠꯂꯦ ꯑꯗꯨ ꯂꯣꯏꯔꯒ ꯌꯥꯏꯁ꯭ꯀꯨꯜꯗ ꯑꯃꯨꯛ ꯆꯠꯂꯦ ꯌꯥꯏꯁ꯭ꯀꯨꯜꯗꯒꯤ ꯀꯩꯅꯣꯝ ꯊꯛꯁꯤ ꯆꯥꯁꯦꯅ ꯈꯔ ꯆꯥꯥꯁꯜꯂꯨꯔꯦ ꯃꯍꯤ ꯃꯅꯥꯏ ꯈꯔ ꯊꯛꯆꯜꯂꯛꯑꯦ ꯑꯗꯨꯒ ꯂꯣꯏꯔꯒ ꯑꯃꯨꯛ ꯀꯩꯅꯣ ꯇꯧꯔꯦ ꯑꯥ ꯖꯤ ꯄꯤꯗ ꯑꯃꯨꯛ ꯆꯠꯂꯦ ꯃꯦꯗꯥꯝ ꯃꯅꯥꯛꯇ ꯑꯗꯨꯒ ꯑꯃꯨꯛ ꯌꯨꯝ ꯍꯜꯂꯛꯑꯦ ꯍꯜꯂꯛꯄꯗꯗꯤ ꯑꯁ ꯂꯣꯏꯔꯦ ꯀꯣꯇꯣꯛ ꯀꯣꯇꯥꯛ ꯇꯥꯔꯦ ꯏꯁꯥꯁꯦ ꯈꯪꯉꯕ ꯅꯨꯡꯁꯥꯁꯨ ꯌꯥꯝ ꯁꯥꯏꯅ ꯃꯤ ꯄꯨꯔ ꯊꯧꯔꯤꯅꯤ ꯀꯩꯅꯣ ꯊꯧ ꯍꯩꯇꯕ ꯉꯥꯛꯇꯅꯤꯗꯅ ꯔꯕꯤꯅꯥꯗꯣ
ꯀꯩꯅꯣ ꯇꯧꯋꯦ ꯎꯝ ꯉꯁꯤꯁꯦ ꯈꯪꯗ꯭ꯔꯦꯀꯣ ꯑꯩꯗꯤ ꯀ꯭ꯂꯥꯁ ꯆꯪꯕꯗꯗꯤ ꯈꯪꯗ꯭ꯔꯦꯕꯀꯣ ꯑꯗꯨꯕꯨ ꯍꯧꯔꯛꯄꯒꯤ ꯑꯦꯁꯦꯝꯕꯂꯤ ꯑꯦꯁꯦꯝꯕꯂꯤ ꯍꯥꯏꯁꯤ ꯑꯩꯈꯣꯏ ꯇꯔꯦꯠꯀ ꯃꯤꯅꯤꯠ ꯌꯥꯡꯈꯩꯗꯒꯤꯗ ꯄꯨꯡ ꯅꯤꯄꯥꯟ ꯅꯨꯃꯤꯠ ꯈꯔ ꯑꯗꯨꯝ ꯍꯦꯟꯕꯧ ꯇꯧꯋꯤ ꯑꯗꯣ ꯑꯗꯨꯝ ꯀꯥꯟꯗ ꯅꯨꯡꯁꯥꯗꯣ ꯌꯥꯝ ꯁꯥꯕꯅꯦ ꯉꯁꯤꯁꯦ
ꯎꯝ ꯑꯁ ꯊꯤꯅ ꯁꯥꯏꯍꯦ ꯕꯪ ꯕꯪ ꯂꯥꯎꯏ ꯀꯩꯅꯣ
ꯁꯥꯕꯅꯤ ꯁꯥꯕꯅꯤ ꯉꯁꯤ ꯅꯨꯡꯁꯥ ꯌꯥꯝ ꯁꯥꯈꯤꯕꯅꯤ
ꯎꯝ ꯑꯗꯨ ꯅꯣꯏ ꯀꯣꯛ ꯆꯤꯛꯄꯤ ꯇꯧꯗ꯭ꯔꯣꯕ ꯅꯨꯡꯁꯥ ꯁꯥꯔꯒ
ꯅꯨꯡꯁꯥ ꯁꯥꯕꯗꯣ ꯅꯨꯡꯁꯥꯗ ꯂꯩꯇꯦ ꯑꯩꯈꯣꯏꯗꯤ ꯀ꯭ꯂꯥꯁꯔꯨꯝꯗ ꯑꯗꯨꯝ ꯂꯩꯌꯦꯗꯅ ꯅꯨꯡꯁꯥꯗ ꯊꯣꯛꯄꯗꯨꯗꯤ ꯉꯥꯏꯍꯥꯛ ꯐꯥꯎꯔꯒ ꯂꯝꯄꯥꯛ ꯍꯥꯏꯗꯤ꯫ ꯑꯗꯨ ꯑꯦꯁꯦꯝꯕ꯭ꯂꯤ ꯇꯧꯐꯝ ꯑꯦꯁꯦꯝꯕ꯭ꯂꯤ ꯒ꯭ꯔꯥꯎꯟꯗꯣ ꯐꯥꯎꯔꯒ ꯆꯠꯄ ꯈꯛꯇꯅꯦꯕ꯫ ꯑꯗꯨꯅ ꯑꯥ ꯀꯩꯁꯨ ꯀꯩꯅꯣ ꯇꯧꯗ꯭ꯔꯦ꯫
ꯑꯃ ꯅꯣꯡꯁꯦ꯫ ꯃꯆꯤꯠ-ꯃꯆꯤꯠ ꯃꯪꯕꯗꯣ ꯑꯗꯨ ꯖꯒꯥ ꯗꯗꯤ ꯅꯨꯡꯁꯤꯠ ꯈꯔ-ꯈꯔ ꯏꯪꯕ ꯁꯤꯜꯂꯛꯑꯦꯕ ꯂꯝꯕꯤꯗ ꯉꯁꯥꯏ ꯑꯁ꯭ꯋꯥꯏꯒꯤ ꯀꯩꯅꯣꯗꯣ ꯑꯥ ꯃꯣꯏꯔꯥꯡꯈꯣꯝ ꯌꯧꯗ꯭ꯔꯤꯉꯩꯒꯤ ꯁꯤꯡꯖꯃꯩ ꯆꯤꯉꯥ ꯃꯊꯛ ꯍꯥꯏꯒꯠꯂꯛꯄꯩꯗꯣ ꯏꯃꯥꯅꯕꯤ ꯏꯕꯥꯅꯤꯁꯦ ꯑꯁ ꯀꯔꯤꯅꯣꯅꯦ ꯍꯦꯛꯇ ꯕꯪ ꯕꯪ ꯕꯪ ꯕꯪ ꯀꯣꯏꯂꯥꯁ ꯃꯈꯥꯗꯒꯤ ꯑꯩꯈꯣꯏꯒꯤ ꯅꯨꯡꯁꯥ ꯌꯩꯁꯜꯂ ꯐꯨꯒꯠꯂꯛꯄꯗꯣ ꯑꯗꯨꯒ ꯃꯊꯛꯀꯤ ꯅꯨꯡꯁꯥꯁꯤꯒ ꯍꯦꯛꯇ ꯀꯩꯅꯣ ꯑꯩꯗꯤ ꯀꯣꯛꯁꯤ ꯆꯤꯛꯈꯠꯂꯛꯑꯕ꯫ ꯑꯩ ꯍꯧꯖꯤꯛ ꯂꯨꯈꯝꯒ ꯆꯤꯛꯑꯦ ꯍꯥꯏꯕ ꯍꯥꯏꯗꯤ ꯅꯨꯡꯁꯥꯗꯣ ꯍꯦꯟꯃꯟꯈꯤꯗꯅ ꯈꯪꯉꯕ꯫ ꯂꯨꯈꯝ ꯆꯤꯛꯑꯦ ꯑꯗꯩ ꯄꯪ ꯄꯪ ꯁꯥꯒꯠꯄꯒꯤ ꯇꯥꯏꯞꯇ ꯏꯁꯥꯁꯦ ꯑꯗꯨꯝ ꯇꯧꯋꯦꯕ ꯑꯗꯒꯤ ꯈꯣꯡ ꯈꯨꯠꯀꯁꯦ ꯃꯣꯟꯖꯥ ꯇꯨꯖꯥꯒ ꯎꯞꯇꯅ ꯆꯠꯂꯗꯤꯀꯣ ꯄꯨꯡ ꯀꯥꯅꯤ ꯀꯥꯔꯤꯁꯦ꯫ ꯑꯩ ꯉꯁꯤ ꯃꯣꯖꯥꯒ ꯎꯞꯄꯧꯗ꯭ꯔꯦꯕ꯫
ꯍꯜꯂꯒ ꯅꯪ ꯑꯃꯨꯛꯇꯪ ꯑꯨꯝꯇꯪ ꯐꯖꯅ ꯏꯔꯨꯖꯥꯊꯣꯛꯎꯗꯅ ꯏꯁꯥ ꯄꯨꯝꯕ ꯑꯃꯇꯪ꯫
ꯑꯩ ꯂꯨꯒ꯭ꯔꯦ ꯍꯧꯖꯤꯛ ꯈꯤꯇꯪ ꯇꯦꯛꯈꯠꯂꯤꯅꯦ꯫ ꯉꯁꯥꯏ ꯅꯪꯅ ꯀꯣꯜ ꯇꯧꯔꯛꯑꯝꯕꯗꯣ ꯑꯗꯣ ꯑꯩ ꯂꯨꯗ꯭ꯔꯤꯕꯀꯣ ꯑꯗꯨ ꯂꯣꯏꯔꯒ ꯑꯩꯁꯦ ꯂꯨꯕꯅꯦꯕ ꯑꯗꯣ ꯈꯤꯇꯪ ꯐꯩꯌꯦꯕ ꯑꯗꯣ ꯀꯣꯛꯇꯤ ꯈꯪꯗꯦ꯫ ꯅꯨꯡꯁꯥ ꯁꯥꯊꯤꯅ ꯌꯩꯈꯤꯕꯩꯔꯥ ꯀꯩꯅꯣ ꯈꯪꯗꯦꯕ ꯌꯥꯝꯅ ꯆꯤꯛꯑꯦꯕ ꯑꯩ ꯀꯣꯛ ꯃꯅꯤꯡꯁꯦ ꯑ ꯀꯩꯗꯧꯔ ꯐꯗꯣꯏꯅꯣ ꯈꯪꯗꯦ꯫
ꯑꯩꯈꯣꯏꯒꯤ ꯑꯣꯖꯥ ꯑꯃꯁꯨ ꯑꯦꯁꯦꯝꯕ꯭ꯂꯤ ꯑꯉꯥꯡ ꯂꯦꯞꯄꯗꯨꯗ ꯍꯥꯏꯗꯤ ꯁꯦꯝꯕ꯭ꯂꯤ ꯑꯉꯥꯡꯅꯦ ꯑꯉꯥꯡ ꯑꯉꯥꯡꯁꯤꯡꯁꯦ ꯅꯨꯡꯁꯥꯗ ꯂꯣꯏ ꯂꯦꯞꯄꯤꯅꯦꯕ ꯑꯉꯥꯡ ꯃꯆꯥꯁꯤꯡꯗꯨꯁꯨ ꯑꯗꯣ ꯅꯨꯡꯁꯥꯗ ꯂꯦꯄꯦ ꯑꯗꯣ ꯑꯩꯈꯣꯏꯒꯤ ꯑꯣꯖꯥ ꯑꯃ ꯃꯥꯅ ꯍꯥꯏ ꯑꯁ ꯅꯍꯥꯟꯈꯩ ꯑꯩꯗꯤ ꯃꯃꯥꯡꯗꯗꯤ ꯑꯩꯈꯣꯏꯒꯤ ꯁꯥꯇ꯭ꯔꯁꯤꯡꯁꯦ ꯑꯩꯒꯤ ꯏꯆꯥꯒꯨꯝꯕꯅꯤ ꯑꯗꯨꯗꯨꯅ ꯏꯆꯥꯒꯨꯝꯕ ꯃꯌꯥꯝ ꯑꯁꯤꯅ ꯅꯨꯡꯁꯥꯗ ꯂꯦꯞ ꯂꯩꯔꯒ ꯑꯩꯅ ꯀꯩꯗꯧꯕꯩ ꯎꯔꯝꯗꯕ ꯂꯦꯞꯇꯣꯏꯅꯣꯅ ꯅꯨꯡꯁꯥꯗ ꯂꯦꯞꯄꯨꯕꯅꯤ ꯑꯁ ꯑꯗꯨ ꯀꯣꯛꯁꯦ ꯆꯦꯈꯠꯂꯛꯇꯅ ꯎꯄꯥꯏ ꯂꯩꯇꯦ ꯉꯁꯤꯗꯤ ꯑꯩ ꯎꯔꯨꯝꯗꯣꯏ ꯂꯦꯞꯄꯅꯤꯅ ꯎꯔꯨꯝꯗꯣꯏ ꯂꯦꯞꯄꯦꯕ ꯃꯥꯗꯣ꯫
ꯍꯣꯏ ꯑꯗꯨ ꯇꯧꯋꯦꯕ ꯑꯁꯦꯡꯕꯩꯁꯨ ꯁꯥꯏꯌꯦꯕ꯫ ꯁꯗ ꯀꯔꯩꯗꯒꯤ ꯂꯧꯅꯣꯕ ꯍꯧꯖꯤꯛꯁꯦ ꯅꯣꯡ ꯆꯨꯕ ꯃꯇꯝꯅꯦꯕ ꯏꯉꯥ ꯏꯉꯦꯟꯁꯦ ꯖꯤ ꯖꯤ ꯆꯨꯗꯣꯏꯅꯦꯕ꯫ ꯀꯥꯏ ꯆꯠꯈ꯭ꯔꯒꯦ ꯁꯤꯅꯤ ꯅꯣꯡꯁꯦ꯫ ꯈꯔ ꯂꯩꯔꯒꯅ ꯆꯨꯔꯣꯏꯗꯕ ꯃꯇꯝꯗ ꯇꯤꯈꯠꯇꯅ ꯆꯨꯊꯔꯛꯑꯅꯦꯕ꯫ ꯑꯗꯨꯗꯅ ꯀꯩ ꯍꯥꯏꯅꯤ ꯏꯁꯤꯡ ꯆꯥꯎ ꯀꯩ ꯆꯨꯕꯤꯗꯣ ꯑꯗꯨꯅꯦ ꯇꯧꯗꯣꯏꯁꯦ꯫ ꯑꯩꯈꯣꯏꯁꯨ ꯁꯦꯃꯤꯅꯥꯔꯒꯤꯗꯣ ꯗꯦꯠ ꯇꯦꯟ ꯏꯂꯚꯦꯟ ꯇꯨꯋꯦꯜꯐꯇ ꯑꯣꯏꯅꯤꯡꯕ ꯊꯥꯔꯇꯤꯟ ꯗꯦꯁ ꯑꯣꯏꯗꯣꯏꯅꯦꯕ ꯑꯗꯨꯗꯨꯒꯤ ꯑꯥ ꯀꯩꯅꯣ ꯇꯧꯕ ꯑꯩꯈꯣꯏꯅ ꯄꯦꯄꯔꯗꯣ ꯄꯤꯁꯟꯕꯗ ꯑꯩꯈꯣꯏꯗꯤ ꯑꯑꯧꯕ ꯉꯥꯛꯇꯅꯤꯗꯅ ꯄꯥꯗꯣꯏꯁꯦ꯫ ꯑꯗꯨꯒꯤ ꯃꯣꯏꯒꯤ ꯑꯥ ꯑꯣꯖꯥ ꯑꯇꯣꯞꯄ ꯅꯦꯛꯏꯅꯤꯗꯅ ꯑꯗꯨꯗꯣ ꯑꯈꯣꯏ ꯑꯣꯖꯥꯒꯩꯅ ꯍꯥꯏꯕ ꯑꯉꯥꯡꯖꯤꯡꯖꯦ ꯑꯍꯥꯥꯟꯕꯒ ꯑꯣꯏꯔꯦ ꯑꯇꯣꯞ ꯄꯅꯦ ꯌꯥꯝ ꯑꯣꯏꯗꯝꯅꯤꯗꯅ ꯍꯥꯏꯔꯤꯕ ꯍꯥꯏꯗꯤ ꯎꯝ ꯑꯗꯣ ꯑꯣꯖꯥ ꯈꯔꯅ ꯑꯃꯨꯛ ꯑꯦ ꯇꯝꯖꯕꯣꯏ ꯀꯩꯖꯕꯣꯏ ꯇꯧꯕꯅꯦꯅ ꯍꯥꯏꯔꯁꯤ ꯂꯥꯛꯑꯀꯥꯟꯗ ꯍꯥꯏꯔꯤꯌꯦ ꯍꯥꯏꯗꯤ
ꯑꯇꯣꯞꯄꯁ ꯀꯩꯅꯣ ꯀꯩꯅꯣ ꯇꯧ ꯑꯇꯣꯞꯄ
ꯑꯣꯖꯥ ꯑꯥ ꯑꯦꯝ ꯌꯨ ꯔꯣꯝꯗꯒꯤ ꯀꯧꯕ
ꯑꯣ
ꯑꯗꯨꯒꯤ ꯍꯥꯏꯗꯤ ꯑꯥ ꯍꯦꯝꯗꯒ ꯇꯧꯕꯗꯣ ꯀꯩꯅꯣ ꯇꯧꯋꯦꯕ ꯑ ꯑꯣꯖꯥ ꯑꯗꯨꯝ ꯃꯣꯏ ꯃꯁꯦꯟ ꯗꯨꯝ ꯗꯤ ꯑꯦꯝꯒꯤ ꯀꯥꯡꯕꯨꯅ ꯑꯗꯨꯝ ꯑꯣꯏꯁꯤꯜꯂꯒ ꯍꯥꯏꯗꯤ ꯀꯥ ꯀꯥ ꯈꯥꯏꯗꯣꯛꯑꯒ ꯑꯣ ꯑꯗꯨꯝ ꯇꯤꯝ ꯇꯤꯝ ꯈꯥꯏꯔꯒ ꯇꯧꯋꯦꯕ ꯁꯤ ꯁꯦꯃꯤꯅꯥꯔ ꯈꯨꯇꯧꯁꯦ ꯃꯥꯟꯅꯗꯦꯕ ꯑꯗꯨꯅ ꯑꯃꯨꯛ ꯀꯥ ꯑꯃꯗ ꯃꯤ ꯃꯔꯤ ꯃꯉꯥ ꯃꯔꯤ ꯃꯉꯥꯒ ꯂꯩꯔꯒ ꯑꯗꯨꯝ ꯄꯥꯍꯟꯕꯤꯗꯨꯅꯦꯕ ꯑꯗꯨꯒ ꯑꯈꯣꯏꯒꯤꯁꯤꯗ ꯁꯤꯟꯗꯣꯏꯁꯤꯗꯤ ꯄꯨꯔꯥ ꯍꯣꯜ ꯑꯆꯧꯕꯗꯣ ꯑꯗꯩꯗ ꯍꯦꯛꯇ ꯃꯤ ꯆꯥꯝ ꯆꯅꯤ ꯆꯍꯨꯝ ꯇꯤꯜꯂꯒ ꯇꯧꯗꯣꯏꯅꯦꯕ ꯑꯉꯥꯡ ꯃꯆꯥ ꯃꯌꯥꯝꯁꯨ ꯌꯥꯎꯔꯛꯀꯗꯣꯏꯅꯤꯗꯅ ꯑꯗꯨꯒꯤ ꯍꯥꯏꯔꯤꯕ ꯑꯗ ꯑꯩꯅ ꯈꯜꯂꯤꯅꯤ
ꯀꯩꯅꯣ ꯑꯉꯥꯡ ꯃꯆꯥ ꯃꯌꯥꯝ
ꯍꯥꯏꯗꯤ ꯀꯣꯂꯦꯖꯀꯤꯗꯣ ꯀꯣꯂꯦꯖꯀꯤꯗꯣ ꯁꯦꯃꯤꯅꯥꯔ ꯇꯧꯔꯗꯤ ꯑꯈꯣꯏꯁꯨ ꯅꯍꯥꯟꯋꯥꯏ ꯃꯥꯁꯇꯔ ꯇꯝꯃꯤꯉꯩꯗ ꯑꯥꯑꯗꯨꯝ ꯌꯥꯎꯔꯛꯑꯦꯕ ꯑꯈꯣꯏ ꯏꯆꯦꯁꯤꯡ ꯀꯩ ꯈꯣꯏ ꯁꯦꯅꯤꯌꯔꯈꯩꯅ ꯄꯦꯄꯔ ꯄꯥꯕꯗꯣ ꯄꯦꯄꯔꯗꯣ ꯂꯧꯕꯁꯦ ꯀꯥꯟꯅꯩꯗꯅ ꯇꯨꯡꯗ ꯃꯣꯏ ꯈꯣꯏꯅ ꯍꯥꯏꯗꯤ ꯅꯣꯠꯁꯀꯨꯝꯕ ꯄꯥꯖꯕ ꯈꯣꯠꯆꯕ ꯃꯌꯥꯝꯁꯦ ꯁꯤꯨꯒꯨꯝꯕꯗꯒꯤ ꯑꯌꯥꯝꯕꯅꯦꯕ ꯄꯥꯗꯣꯏꯁꯦ ꯃꯣꯏꯅꯀꯣ ꯑꯗꯨꯅ ꯃꯣꯏꯁꯨ ꯗꯨ ꯂꯧꯅꯕꯒꯤ ꯁꯦꯃꯤꯅꯥꯔꯗꯨ ꯌꯥꯎꯖꯗꯣꯏꯅꯦꯕ ꯈꯪꯕ꯭ꯔꯥ ꯗꯦꯂꯤꯀꯦꯠ ꯑꯣꯏꯅ ꯌꯥꯎꯖꯗꯣꯏꯅꯦꯕ ꯑꯗꯨ ꯌꯥꯎꯕꯗꯣ ꯃꯣꯏ ꯃꯌꯥꯝꯒ ꯑꯣꯖꯥ ꯃꯌꯥꯝꯗꯨꯒ ꯆꯥꯎꯁꯨ ꯆꯥꯎꯋꯤꯅ ꯍꯣꯜꯗꯣ ꯑꯗ ꯑꯩꯅ ꯈꯜꯂꯤꯅꯦ ꯈꯣꯟꯗꯣ ꯅꯤꯛꯂꯛꯀꯗ꯭ꯔꯥ ꯍꯥꯏꯅ ꯄꯥꯈꯠꯂꯤꯕ ꯍꯥꯏꯗꯤ ꯕꯤ ꯑꯦ ꯇꯝꯃꯤꯉꯩꯗꯕꯨꯗꯤ ꯑꯈꯣꯏ ꯃꯁꯦꯟ ꯉꯥꯛꯇꯅꯤꯅ ꯀꯩꯁꯨ ꯈꯟꯗꯦꯗꯅ ꯑꯗꯨꯏ ꯃꯊꯛꯇ ꯀꯣꯏꯁꯟ ꯍꯪꯗꯅ ꯈꯣꯠꯇꯅ ꯑꯩꯒꯤ ꯄꯦꯄꯔꯗꯨꯏ ꯃꯇꯥꯡꯗ ꯗꯤꯁꯀꯁ ꯇꯧꯗꯅ ꯇꯧꯕ ꯌꯥꯎꯗꯦꯗꯅ ꯀꯩꯁꯨ ꯁꯤꯗꯤ ꯃꯨꯛ ꯇꯧꯗꯣꯏꯅꯤꯅ ꯁꯨꯝ ꯈꯟꯕ ꯏꯁꯥꯗ ꯑꯃ ꯑꯗ ꯑꯃꯨꯛꯁꯨ ꯑꯦ ꯗꯨꯃꯥꯏꯅ ꯃꯤ ꯌꯥꯝꯃꯤꯉꯩꯗ ꯊꯣꯛꯍꯧꯕꯅ ꯐꯩꯗ ꯗꯤ ꯑꯦꯝꯒꯤ ꯈꯨꯄꯥꯗꯨꯗꯤ ꯇꯜꯂꯤꯗ ꯍꯥꯏꯅ ꯑꯃꯨꯛ ꯁꯨꯃꯨꯛ ꯈꯟꯕ ꯍꯥꯏꯗꯤ ꯗꯤ ꯑꯦꯝꯒꯤꯁꯤꯗꯤ ꯇꯤꯝ ꯇꯤꯝ ꯈꯥꯏꯗꯣꯛꯈ꯭ꯔꯒ ꯀꯣ ꯀꯥ ꯑꯃꯗ ꯃꯤ ꯑꯍꯨꯝ ꯃꯔꯤ ꯃꯉꯥ ꯇꯔꯨꯛ ꯐꯝꯃꯥ ꯗꯨꯝ ꯄꯥꯍꯟꯕꯤ ꯇꯧꯋꯦꯕ ꯌꯥꯝꯗꯤ ꯌꯥꯝꯕ ꯄꯨꯜꯂꯞ ꯁꯤꯟꯖꯤꯟꯕ ꯍꯥꯏꯇꯥꯔꯦꯅꯦ ꯀꯝꯕꯥꯏꯟ ꯇꯧꯔ ꯁꯤꯟꯕꯒ ꯍꯥꯏꯒꯗ꯭ꯔꯥ ꯈꯪꯗꯦ ꯀꯃꯥꯏ ꯍꯥꯏꯗꯣꯏꯅꯣ ꯈꯪꯗꯦ ꯃꯣꯏꯗꯣ ꯑꯗꯨꯃꯥꯏ ꯁꯤꯟꯖꯟꯕꯅꯦꯕ ꯃꯣꯏꯒꯤꯅ ꯑꯩꯅ ꯈꯜꯂꯤꯁꯦ ꯄꯦꯄꯔ ꯑꯅꯤꯗꯪ ꯁꯦꯃꯤꯅꯥꯔ ꯄꯦꯄꯔ ꯑꯅꯤꯗꯪ ꯄꯥꯒꯦ ꯑꯩ ꯔꯤꯁꯔꯁꯀꯤ ꯑꯣꯏꯅ ꯁꯤꯅꯦꯀꯣ ꯅꯦꯁꯅꯦꯜꯒꯤ ꯑꯃ ꯏꯟꯇꯔꯅꯦꯁꯅꯦꯜꯒꯤ ꯑꯃ ꯑꯗꯨꯒ ꯎꯝ ꯄꯦꯄꯔ ꯑꯅꯤ ꯑꯃ ꯍꯥꯞꯇꯣꯛꯑꯕ ꯐꯣꯡꯗꯣꯛꯑꯕ ꯑꯗꯨꯏꯗꯤ ꯏꯅꯞ ꯑꯣꯏꯔꯦꯅ ꯈꯜꯂꯦꯕ ꯑꯣꯖꯥꯅꯁꯨ ꯑꯗꯨꯃꯥꯏꯅ ꯇꯧ ꯍꯥꯏꯌꯦꯕꯀꯣ ꯍꯥꯏꯗꯤ ꯌꯥꯝ ꯍꯦꯟꯅ ꯄꯦꯄꯔ ꯐꯣꯡ ꯐꯣꯡꯗꯅ ꯐꯣꯡ ꯐꯣꯡꯗꯅ ꯁꯨꯝ ꯂꯩꯕꯗꯣ ꯑꯩ ꯔꯤꯁꯔꯁꯇꯨꯗ ꯀꯥꯟꯅꯔꯣꯏꯗꯕꯗꯣ ꯃꯇꯝ ꯃꯥꯡꯗꯣꯏꯗꯣ ꯄꯦꯄꯔ ꯑꯃꯨꯛ ꯏꯅ ꯍꯣꯠꯅꯕꯗ ꯍꯧꯖꯤꯛ ꯑꯉꯥꯡꯒꯩ ꯑꯩꯈꯣꯏ ꯃꯌꯥꯝ ꯃꯀꯣꯛ ꯃꯃꯩ ꯌꯨꯡꯅꯔꯤꯅꯦꯕ ꯊꯥꯗꯗꯣꯏꯅꯤꯅ ꯑꯗꯨꯗ ꯁꯨꯝ ꯀꯣꯛ ꯊꯥꯗ ꯂꯩꯕꯗꯣ ꯀꯥꯟꯗꯦꯗꯅꯀꯣ ꯑꯗꯨꯒꯤ ꯑꯅꯤ ꯑꯅꯤ ꯑꯅꯤ ꯑꯅꯤꯗꯤ ꯇꯧꯑꯣꯅꯦ ꯑꯗꯨ ꯑꯩꯈꯣꯏ ꯃꯦꯗꯥꯝꯅ ꯑꯗꯨꯃꯥꯏꯅ ꯍꯥꯏꯌꯦ ꯑꯗꯨꯒꯤ ꯑꯩꯁꯨ ꯑꯗꯨꯅ ꯐꯔꯅꯤꯅ ꯈꯜꯂꯦ
ꯇꯧꯒꯗꯕꯅꯤ ꯇꯧꯒꯗꯕꯅꯤ ꯑꯗꯨꯒꯨꯝꯕꯁꯤꯡꯗꯣ ꯈꯔ ꯈꯔ ꯌꯥꯎꯍꯧꯗ꯭ꯔꯗꯤꯀꯣ ꯑꯗꯨ ꯌꯥꯎꯁꯤꯜꯂꯣ ꯌꯥꯎꯁꯤꯜꯂꯣ ꯌꯥꯎꯔꯒ ꯍꯌꯦꯡꯋꯥꯏ
ꯑꯩꯈꯣꯏ ꯑꯩꯅ ꯑꯃꯨꯛ ꯇꯧꯔꯛꯄ ꯀꯥꯟꯗ ꯍꯩꯇꯕ ꯈꯣꯠꯇꯕꯗꯣ ꯅꯣꯏꯗꯩ ꯍꯪꯅꯕ
ꯎꯝ ꯍꯝ ꯅꯪꯅ ꯍꯦꯟꯅ ꯍꯩꯗꯣꯏꯅꯤꯗ ꯑꯩꯈꯣꯏꯗꯤ ꯇꯝꯃꯤꯕ ꯍꯥꯏꯗꯨꯅꯤ
ꯀꯩꯅꯣ ꯍꯥꯏꯁꯤꯕꯨ ꯅꯣꯏꯅ ꯁꯦꯅꯤꯌꯔ ꯑꯗꯨꯗ ꯊꯣꯛꯑꯗꯣꯏꯅꯤ ꯀꯩꯅꯣ
ꯏꯁ ꯑꯩꯈꯣꯏꯅ ꯁꯦꯅꯤꯌꯔ ꯑꯣꯏꯔꯁꯨ ꯅꯣꯏꯗꯤ ꯑꯦꯝ ꯑꯦꯗꯀ ꯇꯧꯗꯅ ꯗꯤꯖꯔꯇꯦꯁꯟꯒ ꯇꯧꯗꯅ ꯇꯧꯔꯛ ꯑꯗꯨꯗꯤ ꯑꯩꯈꯣꯏꯅ ꯀꯩꯝ ꯇꯧꯔꯛꯇꯦꯗꯅ
ꯄꯗꯤ ꯄꯥꯊꯣꯛꯄꯗꯤ ꯑꯝꯇ ꯄꯥꯊꯣꯛꯇ꯭ꯔꯤꯗꯅ ꯄꯦꯄꯔꯒꯤ ꯃꯇꯥꯡ ꯄꯦꯄꯔ ꯐꯣꯡꯕꯒꯤ ꯃꯇꯥꯡꯁꯦ ꯑꯃ ꯇꯧꯗ꯭ꯔꯤꯌꯦꯕ
ꯍꯣ ꯍꯣꯏ ꯑꯗꯨꯕꯨꯗꯤ ꯆꯨꯝꯃꯦ ꯑꯗꯣ ꯍꯣꯏ ꯅꯤꯌꯣꯝꯕꯨꯗꯤ ꯈꯔ ꯂꯩꯕꯖꯥꯠꯅꯤ ꯃꯣꯏꯁꯤꯁꯨ ꯄꯨꯡꯐꯣꯡ ꯐꯣꯡꯕꯗꯤ ꯌꯥꯗꯕꯖꯥꯠꯅꯤꯀꯣ ꯑꯗꯨꯅꯤꯗ ꯑꯗꯣ ꯑꯩꯅ ꯃꯦꯗꯥꯝ ꯑꯩꯅ ꯄꯥꯕꯗ ꯁꯥꯡꯃꯜꯂꯗꯤ ꯇꯦꯟꯁꯤꯟꯕ ꯌꯥꯕ꯭ꯔꯥ ꯍꯥꯏꯕ ꯑꯗꯨꯒ ꯑꯦ ꯅꯪꯅ ꯇꯦꯟꯖꯟꯒꯅꯨ ꯃꯣꯏꯅ ꯇꯦꯟꯖꯜꯂꯣ ꯍꯥꯏꯔꯛꯀꯅꯤ ꯑꯗꯨꯗ ꯁꯤꯗꯩ ꯁꯤꯐꯧ ꯇꯤꯟꯁꯤꯟꯖꯔꯒꯦ ꯀꯦꯅ ꯑꯗꯨꯝ ꯍꯥꯏ
ꯍꯣꯏ ꯍꯣꯏ ꯍꯣꯏ ꯑ ꯍꯥꯏꯗꯤ ꯃꯣꯏꯅ ꯃꯦꯊꯠꯇꯣꯗꯪ ꯄ ꯍꯥꯏꯔꯛꯑꯣ ꯑꯗꯨꯗꯪ ꯍꯥꯏꯔꯛꯑꯣ ꯑꯗꯨꯒ ꯅꯪ ꯂꯤꯇꯔꯦꯆꯔ ꯁꯤ ꯔꯤꯕ꯭ꯌꯨꯗꯨꯗꯧꯗꯥ ꯍꯥꯠ ꯁꯖꯜꯂꯣ ꯀꯥꯏꯅ
ꯑꯥ ꯑꯗꯨꯃꯥꯏꯅ ꯍꯥꯏꯔꯛꯀꯅꯤ ꯑꯗꯨꯗ ꯅꯪ ꯇꯦꯟꯁꯤꯜꯂꯣ ꯅꯠꯇ꯭ꯔꯗꯤ ꯇꯦꯟꯁꯤꯜꯂꯨꯅꯣꯅ ꯍꯥꯏꯌꯦꯕ ꯈꯪꯕ꯭ꯔꯥ ꯑꯗꯣ ꯑꯩꯁꯨ ꯀꯣꯠꯈꯩꯗꯤ ꯀꯥꯟꯊꯣꯛꯁꯤꯔꯅ ꯈꯜꯂꯤꯕ ꯀꯣꯠ ꯍꯥꯏꯕꯗꯤ ꯂꯥꯏꯔꯤꯛꯇꯒꯤ ꯗꯥꯏꯔꯦꯛ ꯑꯗꯨꯝ ꯁꯤꯟꯖꯟꯕ ꯌꯥꯎꯔꯤꯕꯀꯣ ꯑꯗꯨꯒꯨꯝꯕꯗꯣ ꯑꯩꯅ ꯀꯥꯟꯊꯣꯛꯁꯤꯔꯅ ꯈꯜꯂꯦ
ꯐꯔꯦꯅꯦ ꯐꯔꯦꯅꯦ ꯑꯗꯣ ꯌꯦꯡꯉꯁꯦ ꯌꯦꯡꯉꯁꯦ ꯑꯗꯣ ꯀꯣꯟꯅ ꯑꯃꯨꯛ ꯑꯩ ꯀꯣꯟꯅ ꯑꯝꯇ ꯇꯧꯔꯛꯀꯦ ꯑꯩꯁꯤꯅ ꯇ ꯀꯩꯅꯣꯝꯇ ꯊꯕꯛ ꯑꯃꯇ ꯂꯣꯏꯁꯟꯒꯦ
ꯍꯣꯏ ꯍꯣꯏ ꯎꯝ